ꯎ
ꯍꯜꯂꯣ
ꯑꯣ ꯇꯥꯕ꯭ꯔꯥ
ꯑꯣ ꯇꯥꯏꯌꯦ ꯇꯥꯏ
ꯑꯣ ꯀꯩꯗꯧꯔꯤꯅꯣ
ꯆꯥꯛ ꯀꯊꯣꯛꯑꯒ ꯊꯕꯛꯀ ꯂꯣꯏ ꯂꯣꯏꯔꯒ ꯁꯨꯝ ꯗ꯭ꯔꯃꯥ ꯌꯦꯡꯁꯤꯔꯅ ꯐꯝꯃꯝꯃꯤꯅꯦ
ꯑꯣ ꯅꯃ ꯑꯦꯃ ꯍꯥꯏꯁꯦ
ꯑꯧ ꯌꯦꯡꯉꯦ
ꯑꯣ ꯀꯝ ꯆꯪꯖꯔꯒꯦ ꯉꯁꯤꯗꯤ
ꯉꯁꯤꯗꯤ ꯌꯦꯟ ꯊꯣꯡꯕ ꯑꯣꯏꯅ ꯆꯥꯔꯦ
ꯑꯁ ꯑꯩ ꯉꯁꯤ ꯀꯣꯜ ꯇꯧꯕ ꯅꯨꯄꯤꯁꯤꯡ ꯑꯁ ꯏꯟꯁꯥꯡ ꯍꯥꯞꯄ ꯈꯛꯇꯅꯤ ꯇꯧꯔꯤꯁꯦ꯫
ꯑꯍꯝꯍꯝ ꯅꯣꯏꯒꯤꯗꯤ ꯀꯔꯤ ꯍꯦꯟꯖꯥꯡ ꯆꯥꯒꯦ?
ꯑꯁ ꯁꯤ ꯀꯣꯕꯤ ꯆꯝꯐꯨꯠꯅꯤ
ꯑꯦ ꯀꯣꯕꯤ ꯆꯝꯐꯨꯠꯁꯦ ꯌꯥꯝ ꯍꯥꯎꯋꯤ ꯀꯩꯅꯣ
ꯑꯁ ꯁꯤꯕꯨ ꯀꯅꯥ ꯆꯥꯗꯣꯏꯅꯣ ꯍꯨꯏꯕ ꯆꯥꯕꯤꯔꯣꯏꯁꯤꯅꯦ ꯍꯥ
ꯑꯩꯗꯤ ꯀꯣꯕꯤ ꯆꯝꯐꯨꯠ ꯌꯥꯝ ꯄꯥꯝꯃꯦ ꯀꯣꯕꯤꯗꯤ ꯆꯝꯐꯨ ꯇꯧꯕꯅ ꯆꯝꯐꯨ ꯇꯧꯕꯁꯦ ꯌꯥꯝ ꯍꯥꯎꯋꯤꯗꯅꯀꯣ
ꯑꯁ ꯑꯗꯨ ꯇꯜꯂꯦꯗ ꯌꯥꯝ ꯆꯅꯤꯡꯗꯦ?
ꯎꯝ
ꯑꯁ ꯅꯣꯡ ꯇꯥꯕ꯭ꯔꯣ?
ꯅꯣꯡ ꯇꯥꯗꯦ ꯃꯈꯣꯟ ꯀꯩꯅꯣꯝ ꯇꯧꯕ꯭ꯔꯣ
ꯅꯝ ꯇꯥꯕꯒ ꯎꯟ ꯇꯕꯣ
ꯑꯣ ꯅꯣꯡꯗꯤ ꯇꯥꯗꯦ
ꯑꯣ ꯅꯣꯏ ꯇꯨꯝꯃꯕ ꯅꯣꯏ ꯏꯃꯨꯡꯁꯤꯡ
ꯑꯧ ꯏꯃꯨꯡꯁꯤꯡꯗꯤ ꯂꯣꯏ ꯇꯨꯝꯈ꯭ꯔꯦ ꯑꯩ ꯊꯟ ꯉꯥꯏꯔꯦ
ꯑꯁ ꯊꯦꯡꯉꯤꯅꯦ ꯅꯪꯗꯤ
ꯑꯧ ꯑꯩ ꯊꯦꯡꯅ ꯇꯣꯡꯒꯜꯂꯦ ꯑꯩꯗꯤ ꯄꯨꯡ ꯄꯨꯡ ꯑꯃ ꯑꯅꯤ ꯑꯗꯨꯋꯥ ꯐꯥꯎ ꯑꯗꯨꯝ ꯂꯩꯒꯜꯂꯦ
ꯑꯁ! ꯀꯩꯗꯧꯔꯤꯕ ꯑꯗꯨꯗꯤ
ꯁꯨꯝ ꯈꯪꯗꯦ ꯗ꯭ꯔꯃꯥ ꯀꯩꯀꯥ ꯁꯤꯅꯦꯃꯥ ꯀꯩꯀꯥ ꯌꯦꯡꯉꯤꯀꯥꯟꯗ ꯑꯗꯨꯝ ꯃꯇꯝꯗꯣ ꯑꯗꯨꯝ ꯊꯦꯡꯈꯤꯕ ꯍꯥ
ꯎꯝ
ꯈꯪꯍꯧꯗꯕꯅꯤꯉꯣ ꯌꯦꯡꯈ꯭ꯔꯗꯤ ꯃꯇꯝꯗꯨ ꯆꯠꯈꯤꯕ꯫
ꯇꯨꯝꯅꯤꯡꯂꯛꯇ꯭ꯔꯣ꯫
ꯇꯨꯝꯅꯤꯡ ꯉꯛꯇꯤꯌꯦ꯫
ꯅꯩꯔ‌ꯦꯅ‌ꯦ꯫
ꯑꯗꯨ ꯀꯩꯒꯨꯝꯕ ꯀꯥꯟꯗꯗꯤ ꯑꯁ꯫ ꯇꯨꯝꯃꯗꯕꯅꯦ ꯀꯥꯏꯅ ꯐꯃꯨꯡꯗ ꯑꯃꯨꯛ ꯆꯪꯉꯀꯥꯟꯗꯗꯤ ꯐꯃꯨꯡꯗ ꯑꯃꯨꯛ ꯃꯈꯥ ꯑꯃꯨꯛ ꯌꯦꯡꯊꯕ꯫ ꯑꯗꯨ ꯑꯗꯨꯝ ꯅꯣꯡꯉꯥꯟꯈꯤꯕ ꯑꯗꯨꯝ ꯇꯨꯝ ꯇꯕꯤ ꯑꯗꯨꯝ ꯍꯧꯒꯠꯄꯁꯨ ꯃꯌꯥꯝ ꯌꯥꯎꯋꯦ꯫
ꯑꯦ ꯇꯨꯝꯗ꯭ꯔꯦꯅꯦ ꯑꯗꯨꯗꯤ꯫
ꯑꯧ ꯇꯨꯝꯗꯕꯁꯨ ꯃꯌꯥꯝ ꯌꯥꯎꯋꯦ꯫
ꯒꯦꯝꯒꯨꯝꯕ ꯁꯥꯟꯅꯕ꯭ꯔꯣ ꯀꯩꯅꯣ?
ꯎꯝ ꯒꯦꯝꯁꯨ ꯁꯥꯟꯅꯩꯌꯦ ꯑꯗꯣ ꯃꯣꯕꯥꯏꯜ ꯂꯦꯖꯦꯟꯒꯨꯝꯕꯗꯤ ꯁꯥꯟꯅꯗꯦ
ꯇꯇꯩ ꯦꯝꯁꯅꯃꯤꯅꯣ
ꯍꯝ ꯃꯥꯁ ꯇꯧꯕꯒꯤ ꯒꯦꯝ ꯁꯥꯟꯅꯩꯀꯣ ꯃꯥꯁ ꯇꯧꯕꯒꯤ ꯃꯔꯁ ꯄꯨꯟꯁꯤꯟꯕꯗꯣ ꯃꯔꯁ ꯄꯨꯟꯁꯤꯟꯕꯒꯤ ꯃꯔꯁꯇꯣ
ꯎ
ꯃꯈꯟ ꯃꯈꯟ ꯂꯩꯕꯅꯦꯕꯀꯣ ꯑꯗꯒꯤ ꯑꯄꯖꯜꯒꯤꯁꯨ ꯁꯥꯟꯅꯩ, ꯀꯂꯔ ꯁꯪꯕꯒꯤꯁꯨ ꯁꯥꯟꯅꯩ꯫ ꯑꯗꯨꯒ ꯑꯃ꯫
ꯅꯪ ꯒꯦꯝꯁꯤꯡ ꯒꯦꯝꯁꯤꯡꯁꯤ ꯕꯤꯠ ꯂꯩꯇꯦꯍ‌ꯦ꯫
ꯎꯝ ꯒꯦꯝꯖ‌ꯦ꯫
ꯐꯥꯖꯗꯣꯏꯅꯦ ꯀꯩꯅꯣ꯫
ꯀꯩ ꯍꯥꯏꯕ꯫
ꯑꯁꯤꯒꯨꯝꯕꯗꯤ ꯑꯉꯥꯡꯅ ꯁꯥꯟꯅꯗꯣꯏꯅꯦꯕ꯫
ꯍꯣꯏ ꯑꯩ ꯑꯉꯥꯡ ꯑꯣꯏꯔꯤꯕꯩ ꯑꯣꯏꯕꯅꯤ ꯑꯗꯨꯗꯤ꯫
ꯕꯣꯜꯒꯨꯝꯕꯗꯤ ꯑꯗꯨꯝ ꯌꯦꯡꯕ꯭ꯔꯥ꯫
ꯕꯣꯜꯗꯤ ꯌꯦꯡꯗꯦ꯫ ꯕꯣꯜ ꯂꯩꯕ ꯅꯨꯃꯤꯠ ꯀꯩꯗ ꯑꯩꯈꯣꯏꯒꯤ ꯑꯩꯈꯣꯏꯒꯤ ꯂꯩꯀꯥꯏꯗ ꯀꯥꯞꯄꯦꯕꯀꯣ꯫ ꯏꯔꯥꯞ ꯂꯥꯞꯇꯅ ꯄꯨꯂꯞ ꯀꯥꯞꯊꯣꯛꯄꯗꯣ ꯃꯌꯥꯝ ꯄꯨꯟꯅ ꯌꯦꯡꯉꯦꯕꯀꯣ꯫ ꯑꯗꯨꯒꯤ ꯕꯣꯜ ꯂꯩꯕ ꯅꯨꯃꯤꯠꯇꯗꯤ꯫ ꯑꯪ ꯕꯣꯜ ꯂꯩꯕ ꯅꯨꯃꯤꯠꯇ ꯃꯌꯥꯝ ꯄꯨꯟ ꯄꯨꯟ ꯌꯦꯡꯉꯦꯕꯀꯣ ꯄ꯭ꯔꯣꯖꯦꯛꯇ ꯇꯧꯔꯒ ꯆꯥꯎꯅ ꯀꯥꯞꯊꯣꯛꯑꯦꯕꯀꯣ ꯀꯝꯃ꯭ꯌꯇꯤ ꯍꯣꯜꯗ꯫
ꯑꯥ꯫
ꯑꯗꯤꯒꯤ ꯕꯣꯜ ꯂꯩꯕ ꯅꯨꯃꯤꯠꯇꯤ ꯌꯥꯝ ꯊꯦꯡꯕꯣꯛ ꯊꯦꯡꯕꯣꯛ ꯂꯥꯡꯖꯥꯠꯅꯤ꯫ ꯀꯩꯅꯣꯝꯇꯪ ꯇꯧ ꯌꯥꯗꯦ ꯍꯦꯛꯇ ꯃꯌꯥꯝꯁꯦ ꯑꯥꯗꯩ ꯂꯥꯎꯕꯗꯣ ꯁ꯭ꯋꯥꯏꯐꯥꯎ ꯄꯅꯦ ꯇꯥꯖꯥꯠꯅꯤ ꯌꯥꯝ ꯍꯧꯅ꯫
ꯑꯦꯐ꯫ ꯇꯨꯝꯕ ꯌꯥꯔꯦꯅꯤ ꯑꯗꯨꯗꯤ꯫
ꯑꯧ ꯃꯌꯥꯝꯗꯣ ꯌꯥꯝ ꯅꯨꯡꯉꯥꯏꯔꯝꯗꯧ ꯃꯥꯜꯂꯦ ꯄꯨꯂꯞ ꯄꯨꯂꯞ ꯌꯦꯡꯉꯒ꯫ ꯑꯁ ꯄꯨꯟꯅꯒ ꯂꯥꯎꯃꯤꯟꯅꯔꯒ꯫
ꯅꯪꯗꯤ ꯅꯨꯡꯉꯥꯏꯕ ꯈꯪꯉꯝꯃꯣꯏꯗ ꯐꯣꯟ ꯌꯦꯡꯕꯗꯒꯤ꯫
ꯍꯣꯏ ꯑꯩꯕꯨꯗꯤ ꯐꯣꯟ ꯌꯦꯡꯕꯗꯨꯅ ꯑꯩꯒꯤ ꯅꯨꯡꯉꯥꯏꯕ ꯑꯣꯏꯖꯔꯦꯗꯅꯀꯣ꯫
ꯅꯪꯗꯤ ꯇꯨꯝꯗꯕꯅꯤꯅ ꯑꯁ ꯌꯥꯗꯤ ꯌꯥꯏꯌꯦ ꯅꯪꯁꯦ꯫
ꯑꯗꯨꯝ ꯇꯨꯝꯗꯕꯨꯗꯤ ꯅꯠꯇꯦꯗ ꯑꯩꯁꯨ ꯀꯔꯤꯒꯨꯝꯕ ꯀꯥꯟꯗ ꯑꯗꯨꯝ ꯉꯟꯅ ꯑꯗꯨꯝ ꯇꯨꯝꯕꯁꯨ ꯌꯥꯎꯋꯤ꯫
ꯅꯪ ꯇꯨꯝꯅꯤꯡꯉꯦ ꯍꯥꯏꯈꯤꯗꯥꯏꯅꯦ ꯄꯨꯡ ꯀꯌꯥ ꯇꯨꯝꯒꯟꯒꯦꯅꯪ꯫
ꯑꯩꯔꯣ꯫
ꯑꯧ꯫
ꯑꯁ ꯑꯩꯗꯤ ꯑꯗꯨꯝ ꯇꯨꯝꯅꯤꯡꯂꯛꯑꯗꯤ ꯑꯗꯨꯝ ꯇꯨꯝꯃꯤꯅ
ꯑꯣ
ꯑꯁ ꯅꯣꯏ ꯀꯨꯝꯅꯗꯤ ꯉꯝꯗ꯭ꯔꯦ ꯊꯥꯔꯇꯤ ꯅꯥꯏꯟ
ꯇꯨꯟ ꯇꯨꯝꯗꯕꯁꯦ ꯇꯨꯝꯇꯨꯝꯗꯕꯁꯦ ꯀꯩꯁꯨ ꯐꯄꯣꯠꯇꯦꯗ꯫
ꯑꯁ ꯇꯨꯝꯗ꯭ꯔꯗꯤ ꯍꯛꯆꯥꯡꯗ ꯅꯥꯕꯅꯤꯅꯦ ꯍꯥ
ꯃꯥꯅꯤ ꯃꯥꯅꯤ꯫
ꯍꯥꯜꯂꯣ꯫ ꯪ
ꯎꯝ꯫
ꯑꯗꯨꯗꯤ꯫ ꯑꯗꯨꯝ ꯁꯤ ꯏꯕꯥꯅꯤ ꯋꯥꯔꯤ ꯁꯥꯟꯅꯕ ꯂꯣꯏꯔꯒ ꯑꯗꯨꯝ ꯇꯨꯝꯃꯗꯣꯏꯔꯥ ꯑꯗꯨꯗꯤ ꯅꯪ꯫
ꯀꯩ ꯍꯥꯏꯕꯔ꯫
ꯏꯕꯥꯅꯤ ꯑꯗꯨꯝ ꯋꯥꯔꯤ ꯁꯥꯟꯅꯕ ꯂꯣꯏꯕꯒ ꯑꯗꯨꯝ ꯇꯨꯝꯃꯗꯣꯏꯔꯕ ꯅꯪ
ꯎꯝ ꯇꯨꯝꯃꯗꯤ ꯇꯨꯝ ꯑꯁꯤ ꯍꯌ‌ꯦꯡ ꯃꯦꯠꯆ ꯂꯩꯕ ꯑꯗꯨꯒꯤ ꯇꯨꯝꯃꯅꯤꯗ ꯉꯟꯅ
ꯃꯦꯠꯁ ꯂꯩꯌꯦ꯫
ꯍꯌ‌ꯦꯡ ꯕꫭꯜ ꯁꯥꯟꯅ ꯅꯤꯉꯥꯏꯅ ꯐꯖꯅ ꯇꯨꯝꯗ꯭ꯔꯗꯤ ꯑꯁ ꯋꯥꯏꯌꯦꯕ
ꯑꯣꯕꯣꯜ ꯁꯥꯟꯅꯕ꯭ꯔꯣ ꯅꯪ
ꯑꯇꯩ ꯍꯌꯦꯡ ꯑꯩꯈꯣꯏ ꯇꯤ ꯑꯦꯁ ꯌꯨꯒꯤ ꯏꯁꯄꯣꯔꯠꯁ ꯂꯩꯕꯀꯣ
ꯑꯣ
ꯑꯩꯈꯣꯏ ꯇ꯭ꯔꯥꯏꯕꯦꯜꯁꯤꯡꯒꯤ ꯇ꯭ꯔꯥꯏꯕꯦꯜ ꯏꯁꯇꯨꯗꯦꯟ ꯌꯨꯅꯤꯌꯟꯒꯤ ꯁ꯭ꯄꯣꯔꯠꯁ ꯂꯩꯕ ꯑꯗꯨꯒꯤ
ꯎ ꯑꯣ ꯑꯣ
ꯐꯩꯌꯦ ꯑꯗꯨꯃꯥꯏꯅ ꯇꯣꯏꯅ ꯇꯣꯏꯅ ꯁꯤꯟꯕꯗꯣ
ꯍꯥ
ꯑꯣ ꯐꯩꯌꯦꯕ ꯑꯗꯨꯃꯥꯏꯅ ꯏꯁ꯭ꯄꯣꯔꯠꯁ ꯀꯨꯝꯕ ꯂꯩꯕꯗꯣ
ꯑꯩꯒꯤꯁꯨ ꯅꯦꯠꯋꯥꯔꯛꯁꯦ ꯈꯔ ꯅꯨꯡꯉꯥꯏꯇꯕ ꯃꯜꯂꯦ ꯅꯪꯒꯤꯗꯤ ꯐꯖꯅ ꯇꯥꯏꯌꯦ
ꯑꯣ ꯑꯩ ꯑꯩꯅ ꯍꯥꯏ ꯅꯉꯣꯟ ꯈꯔ ꯅꯨꯡꯉꯥꯏꯇꯦ ꯍꯥꯏꯅ
ꯑꯣ
ꯍꯧꯒꯔꯦ ꯅꯣꯠꯋꯥꯔꯛꯁꯦ
ꯑꯣ ꯍꯣ
ꯇꯥꯔꯕꯣ
ꯑꯩꯉꯣꯟꯗꯕꯨꯗꯤ ꯁꯦꯡꯅ ꯇꯥꯏꯌꯦ
ꯑꯣ ꯇꯥꯔꯦ ꯑꯃꯨꯛꯀ
ꯑꯣ ꯑꯣ ꯑꯃꯨꯛ ꯑꯃꯨꯛ ꯇꯧꯕ ꯁꯥꯥꯔꯦ
ꯑꯃꯨꯛꯀ ꯍꯥꯏꯌꯦ
ꯑꯣ ꯑꯝ ꯕꯣꯜ ꯀꯩꯀꯥ ꯑꯗꯨꯃꯥꯏꯅ ꯁꯥꯟꯅꯕ ꯇꯣꯏꯅ ꯊꯣꯛ
ꯑ ꯅꯪ ꯀꯣꯜ ꯑꯃꯨꯛ ꯇꯠꯈ꯭ꯔꯦ
ꯑꯃꯨꯛꯀ ꯑꯃꯨꯛ ꯍꯥꯏꯔꯛꯀꯦꯁꯦ ꯅꯪꯅ ꯁꯥꯟꯅꯕ ꯊꯣꯛꯄꯗꯣ ꯐꯩ ꯍꯥꯏꯕ
ꯑ ꯇꯥꯗ꯭ꯔꯦ ꯅꯪ
ꯑꯣꯂꯦ
ꯀꯩꯅ ꯅꯈꯣꯜ ꯐꯖꯅ ꯇꯥꯗ꯭ꯔꯦ ꯍꯧꯖꯤꯛ
ꯑꯥ
ꯆꯞꯄ ꯂꯩꯔꯦ
ꯑꯣ ꯅꯪꯅ ꯁꯥꯟꯅꯕ ꯊꯣꯛꯄꯗꯣ ꯐꯩꯌꯦꯕ
ꯑꯣ ꯇꯔꯦ ꯇꯔꯦ
ꯎꯝ ꯑꯩꯗꯤ ꯌꯥꯝ ꯀꯟꯅ ꯁꯥꯟꯅꯕ ꯑꯣꯏꯗꯦꯕ ꯍꯥꯏꯕꯗꯤ ꯑ ꯁꯥꯟꯅ ꯏꯁꯄꯣꯔꯠꯁ ꯌꯥꯝ ꯌꯥꯎꯕ ꯃꯤ ꯑꯣꯏꯗꯦꯕ ꯑꯩꯗꯤ
ꯎꯝ
ꯑꯗꯨꯅ ꯁꯥꯟꯅꯕꯗꯣ ꯐꯩꯌꯦ ꯅꯣꯏ
ꯑꯁꯤꯗꯣ ꯅꯪ ꯐꯤꯐꯥ ꯀꯨꯝꯕꯗꯤ ꯌꯦꯡꯗꯧ ꯃꯥꯟꯗꯔ꯭ꯦꯗ ꯅꯪ ꯆꯨꯝꯔꯥ ꯐꯣꯜꯒꯨꯝꯕ ꯌꯦꯡꯗꯧ ꯃꯥꯟꯗꯦ ꯅꯪ
ꯑꯧ ꯌꯦꯡꯗꯦ
ꯑꯁ ꯃꯤꯅ ꯐꯤꯐꯥ ꯋꯥꯔ꯭ꯜ ꯀꯞ ꯉꯥꯏꯅꯔ ꯀꯥꯟꯁꯤꯗ ꯅꯪꯅ ꯑꯁ ꯀꯩꯕꯤꯠꯇꯅꯣ
ꯃꯤ ꯃꯤꯒꯤ ꯑꯄꯥꯝꯕ ꯑꯗꯨꯅꯤ
ꯑꯗꯨꯗꯤ ꯃꯤ ꯃꯤ ꯃꯤꯒꯤ ꯏꯟꯇ꯭ꯔꯦꯁ ꯍꯥꯢꯗꯨꯅꯤ
ꯃꯥꯅꯦ ꯃꯥꯅꯦ
ꯁꯤꯕꯤꯅ ꯑꯁ ꯑꯣ ꯀꯞ ꯆꯍꯤ ꯃꯔꯤ ꯉꯥꯏꯔ ꯀꯥꯟꯁꯤ ꯅꯪ
ꯐꯣꯟꯗꯕꯨ ꯀꯩ ꯗ꯭ꯔꯃꯥꯒꯨꯝꯕꯁꯤꯡꯁꯤꯕꯨ ꯀꯩ ꯕꯤꯠ ꯂꯩꯅꯤꯁꯤꯕꯣ
ꯑꯁꯤ ꯁꯤꯁꯨ ꯃꯤ ꯄꯥꯝꯖꯕ ꯃꯈꯜ ꯑꯃꯅꯤ ꯀꯩꯅꯣ ꯃꯤ ꯈꯔ ꯑꯃꯗꯤ ꯑ ꯌꯨꯇ꯭ꯌꯨꯕꯇ ꯋꯥꯔꯤ ꯇꯥꯕꯗꯣ ꯊꯥꯗꯣꯛꯑꯀꯥꯟꯗ ꯑꯗꯨꯁꯨ ꯌꯥꯝ ꯄꯥꯝꯅꯩꯗꯅꯀꯣ
ꯑꯗꯨꯗꯤ ꯅꯪ ꯗ꯭ꯔꯃꯥ ꯆꯥꯝꯃꯥꯒꯨꯝꯕ ꯍꯦꯜꯂꯝꯅꯤꯗ ꯌꯦꯡꯕ ꯑꯁ ꯅꯨꯡꯇꯤꯒꯤ ꯑꯗꯨꯃꯥꯏ ꯇꯨꯝꯗꯕꯤꯗ ꯌꯦꯡꯉꯗꯤ
ꯑꯩ ꯑꯍꯝ ꯍꯦꯜꯂꯝꯕꯁꯨ ꯌꯥꯏ
ꯍꯥꯥ ꯀꯩ ꯍꯥꯏꯕ ꯍꯧꯖꯤꯛꯀꯤꯗꯣ
ꯅꯪ ꯗ꯭ꯔꯃꯥ ꯆꯥꯝꯃ ꯆꯅꯤ ꯑꯗꯨ ꯍꯌꯦꯡ ꯉꯝꯅꯦꯕ ꯇꯨꯝꯗꯕꯤ ꯑꯗꯨꯝ ꯌꯦꯡꯉꯗꯤ
ꯑꯧ ꯎꯝ ꯑꯗꯨꯃꯨꯛꯀꯤ ꯆꯥꯡ ꯌꯧꯔꯝꯃꯅꯤ
ꯎꯐ ꯑꯩꯔꯦ
ꯑꯝ ꯎ ꯑꯁ ꯆꯥꯝꯃꯉ ꯆꯅꯤ ꯌꯦꯡꯉꯅꯤ ꯑꯁ ꯅꯪꯅꯦ ꯅꯩꯔꯤꯖꯦ ꯃꯤꯅ ꯗ꯭ꯔꯃꯥ ꯑꯃ ꯑꯅꯤꯒꯨꯝꯕꯁꯦ ꯑꯁ ꯋꯤꯛ ꯑꯃ ꯑꯅꯤ ꯍꯞꯇꯥ ꯑꯃ ꯑꯅꯤ ꯆꯪꯉ ꯌꯦꯡꯉꯦ ꯅꯪꯗꯤ ꯑꯁ ꯂꯣꯏꯁꯜꯂꯝꯅꯤꯅꯦ ꯅꯣꯡꯃ ꯅꯣꯅꯤꯗ
ꯑꯧ ꯅꯣꯡꯃ ꯅꯤꯅꯤꯗꯒ ꯂꯣꯏꯁꯤꯜꯂꯦ ꯁꯨꯝ ꯍꯥꯏꯖꯕꯩ ꯋꯥꯅꯤ ꯀꯩꯁꯨ ꯑꯝ ꯗ꯭ꯔꯃꯥꯗꯣ ꯀ ꯆꯥꯝꯃ ꯆꯅꯤꯃꯨꯛꯇꯤ ꯌꯧꯔꯝꯃꯣꯏꯕ
ꯑꯁ ꯌꯧꯔꯝꯅꯤꯅ ꯑꯩꯅ ꯈꯟꯕꯗꯤ
ꯗꯨꯃꯛꯇꯤ ꯊꯥꯖꯗꯦ ꯆꯥꯝꯃꯃꯨꯛꯇꯤ ꯁꯨꯔꯝꯕꯗꯤ ꯌꯥꯏ
ꯑꯁ ꯌꯥꯝꯗꯦꯍꯦ
ꯑꯩꯅ ꯈꯔ ꯌꯦꯡꯕ ꯐꯤꯂꯝ ꯌꯦꯡꯕ ꯈꯔ ꯄꯥꯝꯖꯕꯩꯅꯦ ꯑꯩꯅ
ꯑꯣ ꯑꯗꯨ ꯑꯣꯏꯖꯨꯛꯇꯤ ꯀꯩꯅꯣ ꯀꯩꯅꯣ ꯊꯕꯛ ꯇꯧꯕ ꯌꯥꯗ꯭ꯔꯣ
ꯑꯩꯩꯌꯣꯍꯣ ꯑꯦꯛꯖꯥꯝ ꯂꯣꯏꯒꯤꯗ ꯉꯥꯏꯔꯤꯕ ꯑꯗꯨꯒꯤꯅꯦ ꯑꯩꯅ ꯀꯟꯅ ꯌꯦꯡꯉꯤꯖꯦ
ꯑꯗꯨ ꯑꯣꯏꯔꯁꯨ ꯊꯕꯛ ꯑꯃ ꯑꯅꯤꯗꯨꯃꯗꯤ ꯆꯨꯝꯅ ꯑꯦꯛꯁꯔꯁꯥꯏꯁꯀꯨꯝꯕ ꯇꯧꯕ ꯌꯥꯗ꯭ꯔꯣ
ꯑꯗꯨꯁꯨ ꯇꯧꯋꯤꯅꯤ ꯀꯩꯅꯣ ꯗ꯭ꯔꯃꯥꯒꯤꯁꯨ ꯃꯇꯝ ꯈꯥꯏꯗꯣꯛꯏ ꯌꯨꯝꯒꯤ ꯊꯕꯛ ꯀꯩꯁꯨ ꯇꯧꯋꯦ ꯆꯥꯛ ꯏꯁꯤꯡꯁꯨ ꯊꯣꯡꯉꯦ
ꯌꯨꯝꯒꯤ ꯊꯕꯛꯄꯨ ꯆꯥꯛ ꯏꯁꯤꯡ ꯑꯇ ꯊꯣꯡꯕ ꯑꯣꯏꯔꯝꯅꯤꯗ
ꯆꯥꯛ ꯏꯁꯤꯡ ꯈꯛꯇ ꯅꯠꯇꯦ ꯀꯩꯅꯣ ꯋꯥꯏ ꯁꯤꯠꯄ ꯋꯥꯏ ꯇꯩꯕ ꯆꯦꯡ ꯈꯩꯕ
ꯑꯁ
ꯏꯁꯤꯡ ꯁꯣꯛꯄ ꯂꯣꯏ ꯌꯥꯎꯔꯛꯀꯗꯣꯏꯅꯤ ꯀꯩꯅꯣ
ꯑꯗꯨꯒꯨꯝꯕꯗꯤ ꯋꯥꯟꯁꯤꯅ ꯕ꯭ꯂꯨ ꯃꯨꯟ ꯑꯣꯏꯔꯕꯅꯤꯅ
ꯎꯝ ꯑꯈꯣꯏ ꯌꯨꯝꯗ ꯃꯤ ꯂꯩꯇꯦ ꯑꯗꯨꯅ ꯂꯣꯏ ꯇꯧꯏꯤꯅꯦ ꯃꯃꯥ ꯕꯕꯥ ꯌꯥꯝ ꯑꯍꯟ ꯑꯣꯏꯔꯦ
ꯅꯣꯏ ꯏꯃꯨꯡꯖꯦ ꯃꯤ ꯀꯌꯥ ꯁꯨꯕ꯭ꯔꯥ
ꯃꯤ ꯃꯉꯥ
ꯃꯉꯥ
ꯎꯝ
ꯑꯁ ꯅꯨꯄꯤ ꯀꯌꯥ ꯅꯨꯄꯤ ꯅꯨꯄꯥ ꯀꯌꯥꯔꯣ
ꯅꯨꯄꯤ ꯑꯅꯤ ꯑꯩꯅ ꯑꯩꯅ ꯑꯅꯤꯁꯨꯕ ꯑꯗꯨꯒ ꯑꯩꯒꯤ ꯃꯈꯥꯗ ꯅꯨꯄꯥ ꯑꯃ ꯑꯗꯣ ꯑꯩꯒꯤ ꯃꯊꯛ ꯑꯗꯨꯁꯨ ꯑꯩꯒꯤ ꯃꯈꯥꯗꯁꯨ ꯌꯨꯝꯗ ꯑꯝꯕꯧ ꯂꯩꯇꯦꯕ ꯃꯣꯏꯗꯣ ꯑꯃꯅ ꯗꯦꯜꯂꯤ ꯌꯨꯅꯤꯚꯔꯁꯤꯇꯤꯗ ꯑꯗꯩ ꯑꯃꯅ ꯑꯦꯝ ꯌꯨ ꯗ ꯂꯩꯈ꯭ꯔꯦ ꯑꯗꯨꯝ ꯑꯩꯈꯣꯏꯒꯤ ꯃꯃꯥꯗꯣ ꯈ꯭ꯋꯥꯡꯒꯤ ꯁꯔꯖꯔꯤ ꯇꯧꯔꯨꯕꯀꯣ ꯑꯗꯨꯅ ꯃꯥꯗꯣ ꯊꯕꯛ ꯌꯥꯝ ꯇꯧꯕ ꯌꯥꯗꯦꯕ
ꯎꯝ ꯑꯁ ꯑꯗꯨꯗꯤ ꯄꯩꯁꯩꯥ ꯀꯥꯞꯄꯛꯅꯕ ꯃꯤ ꯂꯩꯔꯦ ꯇꯥꯕ꯭ꯔꯣ
ꯍꯥꯏꯗꯤ ꯄꯩꯁꯥ ꯀꯥꯞꯄꯛꯅꯕꯗꯤ
ꯅꯪꯅ ꯑꯩꯁꯤꯗꯤ ꯀꯥꯞꯂꯛꯅꯕ
ꯑ ꯑꯩ ꯒ꯭ꯌꯥꯟ ꯇꯥꯗ꯭ꯔꯦꯅ ꯍꯥꯏꯗꯣ
ꯍꯥꯥ
ꯑꯩ ꯒ꯭ꯌꯥꯟ ꯇꯥꯗ꯭ꯔꯦꯕ ꯅꯪ ꯍꯥꯏꯗꯣ
ꯑꯁ ꯌꯥꯔꯦꯗ ꯆꯨꯝꯅ ꯍꯥꯏꯕꯗꯤ ꯑꯗꯨꯝ
ꯑꯣ ꯑꯩꯅ ꯂꯧꯁꯟꯕ ꯉꯝꯗꯕ ꯑꯗꯨꯒꯤꯅꯤꯗ
ꯎꯝ ꯍꯝꯝ
ꯑꯗꯨꯗꯤ ꯊꯝꯃꯁꯤꯔꯥ ꯅꯪꯁꯨ ꯇꯨꯝꯅꯤꯡꯉꯕ ꯃꯥꯜꯂꯦ
ꯑꯩꯌꯣ ꯑꯩꯗꯤ ꯇꯨꯝꯅꯤꯡꯉꯦꯗ ꯅꯪ ꯑꯣꯏꯔꯝꯅꯤꯗ ꯉꯁꯤꯗꯤ ꯉꯟꯅ ꯇꯨꯝꯅꯤꯡꯕꯒꯤ ꯃꯥꯜꯂꯦ
ꯅꯠꯇꯦꯗ ꯃꯤ ꯑꯃ ꯐꯣꯟ ꯇꯧꯒꯦ ꯇꯧꯕꯅꯤꯗ
ꯅꯪꯗꯤ ꯌꯥꯝ ꯅꯨꯡꯉꯥꯏ ꯂꯩꯔꯝꯃ ꯃꯥꯜꯂꯤꯅꯦ ꯌꯨꯝꯗ
ꯎꯝ
ꯑꯁ ꯍꯧꯒꯠꯄꯗꯤ ꯄꯨꯡ ꯀꯌꯥꯗ ꯍꯧꯒꯠꯄꯅꯣ ꯑꯁ ꯇꯨꯝꯗꯕꯅꯤꯅ ꯍꯧꯒꯠꯄ ꯍꯧꯒꯠꯂꯝꯃꯣꯏꯅꯦ
ꯄꯨꯡ ꯃꯉꯥꯗ ꯍꯧꯒꯠꯂꯦ
ꯑꯁ ꯃꯥꯟꯕꯨ ꯃꯥꯜꯂꯤ ꯍꯦ
ꯑꯁ ꯌꯥꯔꯦ ꯅꯪꯅ ꯈꯠꯅꯤꯡꯕ ꯈꯜꯂꯣ ꯌꯥꯔꯦ ꯑꯩꯅ ꯍꯥꯏꯕꯗꯤ ꯅꯪꯅ ꯑꯥ ꯊꯥꯖꯗꯧ ꯂꯩꯇ꯭ꯔ ꯗꯨꯕꯨ
ꯄꯨꯡ ꯑꯅꯤ ꯑꯍꯨꯝ ꯑꯗꯨꯋꯥꯏ ꯇꯨꯝꯃꯒ ꯀꯥꯏꯔꯒ ꯄꯨꯡ ꯃꯉꯥꯗ ꯍꯧꯒꯠꯄꯅꯣꯅꯦ ꯀꯅꯥ ꯊꯖꯗꯣꯏꯅꯣ ꯑꯗꯨꯕꯨ
ꯅꯨꯡꯊꯤꯟꯗ ꯑꯃꯨꯛ ꯇꯝꯗꯣꯏꯅꯤ ꯀꯩꯅꯣ
ꯅꯪ ꯄꯨꯡ ꯑꯃ ꯑꯅꯤ ꯑꯗꯨꯋꯥꯏꯗꯒꯤ ꯇꯨꯝꯕ ꯍꯥꯏꯕ ꯅꯠꯇ꯭ꯔꯣ
ꯎꯝ ꯑꯗꯨꯒꯤꯅꯦ ꯑꯩꯅ ꯍꯥꯏꯗꯣ ꯀꯔꯤꯒꯨꯝꯕ ꯀꯥꯟꯗ ꯇꯨꯝꯗꯕꯁꯨ ꯌꯥꯎꯋꯦ ꯍꯥꯏꯗꯣ ꯑꯁ ꯌꯥꯔꯁꯤ ꯃꯤꯅ ꯇꯥꯔꯒ ꯂꯣꯏ ꯅꯣꯛꯅꯤꯡꯒꯅꯤ ꯑꯩꯒꯤ ꯋꯥꯔꯤꯁꯦ
ꯑꯁ ꯐꯖꯔꯦ ꯅꯪꯁꯦ ꯅꯣꯏ ꯏꯃꯥꯈꯩꯗꯤ ꯀꯩꯝꯇ ꯍꯥꯏꯗ꯭ꯔꯣ ꯅ ꯎꯝ ꯊꯦꯡꯉꯦ ꯐꯥꯎꯀꯣ ꯑꯗꯨꯝ ꯐꯣꯟ ꯌꯦꯡꯉꯤꯁꯤꯕꯣ
ꯃꯣꯏ ꯈꯪꯍꯟꯄꯣꯟꯇꯦ ꯀꯩꯅꯣ
ꯑꯁ ꯇꯥꯔ ꯋꯥ ꯁꯔꯅ ꯂꯤꯁꯦ
ꯑꯣ ꯃꯣꯏꯅ ꯑꯩꯈꯣꯏꯒꯤ ꯕꯦꯠꯔꯨꯝꯒ ꯑꯩꯅ ꯍꯧꯖꯤꯛ ꯂꯩꯔꯤ ꯀꯥꯁꯤꯒ ꯌꯥꯝ ꯂꯥꯞꯅꯩꯌꯦꯕꯀꯣ ꯑꯗꯨꯗ ꯃꯣꯏ ꯇꯥꯗꯦꯕ
ꯌꯨꯝ ꯁꯥꯕꯗ ꯅꯪꯅ ꯍꯥꯏꯔꯝꯕꯒꯤ ꯑꯣꯏꯔꯕꯅꯤꯗ ꯑꯣꯏ
ꯐꯔꯁꯦ ꯐꯔꯁꯦ ꯉꯁꯤꯒꯤꯗꯤ ꯒꯨꯗ ꯅꯥꯏꯠ ꯇꯧꯔꯁꯦ
ꯑꯥ ꯑꯥ ꯑꯥ ꯃꯪ ꯐꯔꯁꯦꯀꯣ
ꯑꯥꯎ ꯃꯪ ꯐꯔꯁꯦ
ꯑꯥ ꯑꯥ ꯊꯥꯝꯃꯦꯀꯣ
ꯑꯥ
ꯑꯣꯀꯦ ꯑꯣꯀꯦ
ꯑꯥꯝ